ꯈꯥꯕ
ꯄꯨꯡꯗꯤ ꯇꯔꯥ ꯃꯈꯥꯏ ꯇꯁꯜꯂꯛꯑꯦꯍꯦ꯫
ꯇꯥꯔꯕꯅꯦ ꯇꯨꯝꯅꯤꯡꯉꯦ ꯆꯠꯅꯤꯡꯗ꯭ꯔꯦ꯫ ꯀꯃꯥꯏꯅ ꯇꯧꯗꯣꯏꯅꯣ ꯈꯪꯗꯦ꯫
ꯅꯣꯡꯃ ꯂꯦꯄꯨꯕꯩꯅꯦ ꯍꯥꯏ ꯇꯥꯏꯗꯣ
ꯎꯝ ꯃꯥꯅꯦ꯫ ꯂꯥꯏꯔꯤꯛ ꯂꯥꯏꯁꯨ ꯂꯥꯏꯔꯤꯛ ꯂꯥꯏꯁꯨꯒ ꯃꯥꯏ ꯆꯥꯅꯔꯛꯇꯕꯤꯗꯣ꯫
ꯎꯝ ꯂꯦꯞꯄꯨ ꯂꯦꯞꯄꯨꯔꯗꯤ ꯌꯥꯗꯦ ꯃꯔꯛꯇ꯫
ꯎꯝ ꯇꯜꯂꯦ ꯍꯥꯏꯕ ꯌꯥꯝꯅ꯫
ꯑꯁ ꯀꯩꯅꯣꯁꯦ ꯔꯥꯅꯤꯁꯦ,
ꯎꯝ
ꯑꯗꯣ ꯑꯌꯥꯛꯄꯤꯁꯦ ꯌꯥꯝ ꯐꯖꯕ ꯋꯥꯅꯦꯗ ꯀꯦꯔꯒ ꯏꯟꯕꯗ꯫
ꯃꯆꯨ ꯑꯌꯥꯥꯛ ꯄꯤ꯫ ꯎꯝ ꯑꯩꯗꯤ ꯑꯣꯔꯦꯟꯁ ꯑꯍꯥꯛꯄꯤ ꯄꯥꯝꯃꯦ꯫
ꯎꯝ ꯉꯥꯠꯇ꯭ꯔꯤꯛ ꯉꯥꯜꯂꯦꯕ ꯍꯟꯗꯛ ꯏꯟꯅꯕ ꯎꯕꯗ ꯑꯩꯅ꯫
ꯎꯝ
ꯈꯪꯗꯦꯗ꯫ꯀꯩꯅꯣ ꯇꯧꯋꯦ ꯔꯥꯅꯤ ꯅꯤ ꯐꯤꯁꯨ ꯎꯄꯨ ꯑꯃ ꯊꯝꯅꯤꯡꯉꯦ꯫ ꯃꯌꯦꯛ ꯅꯥꯏꯕꯁꯨ ꯃꯈꯜ ꯃꯈꯜ ꯊꯝꯅꯤꯡꯉꯦ꯫
ꯎꯝ
ꯈꯪꯗꯦ ꯈꯣꯡꯎꯞꯁꯨ꯫ ꯁꯦꯟꯗꯜꯁꯨ ꯂꯣꯏꯅ ꯊꯝꯅꯤꯡꯉꯦ ꯎꯄꯨ ꯎꯄꯨ꯫
ꯈꯨꯃꯨꯛꯅꯦꯅꯦ ꯊꯝꯒꯗꯕꯁꯦ ꯃꯈꯟ ꯃꯈꯟ꯫
ꯈꯪꯗꯦꯗ ꯇꯧꯔꯤ ꯂꯤꯂꯥ ꯁꯦ꯫
ꯂꯤꯂꯥꯁꯤꯁ ꯀꯔꯤꯅꯣ ꯄꯩꯁꯥ ꯑꯈꯣꯏ ꯏꯕꯥꯟꯅꯤꯅ ꯇꯧꯔꯤꯁꯤ ꯌꯥꯔꯣꯏ ꯏꯕꯥꯟꯅꯤ ꯄꯩꯁꯥ ꯄꯥꯏꯕ ꯌꯥꯔꯣꯏ꯫
ꯎꯝ ꯇꯣꯂꯣꯞꯀꯗꯨꯅ ꯈꯔ ꯌꯥꯝ ꯆꯥꯔꯗꯤ ꯐꯗꯧꯕ ꯂꯥꯏꯞ ꯏꯁꯇꯥꯏꯜꯁꯤꯒ ꯍꯤꯡꯉꯤꯕ ꯂꯥꯏꯞ ꯏꯁꯇꯥꯏꯜꯁꯤꯒ꯫
ꯂꯨꯄꯥ ꯆꯥꯎꯉꯥꯅ ꯂꯨꯄꯥ ꯂꯤꯁꯤꯡ ꯌꯥꯡꯈꯩꯒꯤ ꯕꯖꯦꯠꯇꯅꯦ ꯅꯨꯡꯉꯥꯏꯊꯣꯛꯏꯁꯦ꯫
ꯎꯝ
ꯃꯁꯤꯗ ꯀꯨꯔꯇꯤ ꯐꯖꯕ ꯑꯃ ꯂꯩꯔꯦꯅ꯫
ꯇꯥꯡꯗꯤ ꯇꯥꯡꯉꯦ꯫
ꯎꯝ
ꯑꯩ ꯑꯃꯨꯕꯁꯦ ꯍꯦꯛꯇ ꯄꯥꯝꯃꯦꯅꯦ ꯀꯃꯥꯏꯅ ꯇꯧꯏꯅꯣ
ꯇꯨꯔꯦꯟꯗ ꯏꯔꯨ ꯂꯨꯕ ꯆꯠꯅꯤꯡꯉꯦ ꯑꯩ
ꯎꯝ ꯑꯣ ꯃꯣꯏꯁꯦ ꯄꯂꯥꯖꯨ ꯌꯥꯎꯕꯀꯣ
ꯎꯝ
ꯅꯪ ꯄꯥ ꯗ꯭ꯔ ꯍꯥꯟꯗꯩ ꯊꯥꯔꯛꯀꯦꯀꯣ ꯃꯆꯨ ꯑꯇꯣꯞꯄꯕꯨꯗꯤ ꯂꯩꯑꯕ ꯁꯤꯖꯦ
ꯊꯥꯔꯛꯑꯣꯅꯦ ꯊꯥꯔꯛꯑꯣꯅꯦ ꯑꯩꯅꯕꯨ ꯄꯥꯝꯗꯕ ꯍꯥꯏꯕꯗꯣ ꯂꯩꯕ꯭ꯔꯣ
ꯂꯩꯇꯦꯅꯦ ꯂꯩꯇꯦꯅꯦ ꯑꯩꯅ ꯊꯥꯔꯛꯀꯅꯤ
ꯌꯥꯏꯌꯦ
ꯍꯣꯏ ꯅꯃꯥꯟꯅꯕꯤꯗꯨ ꯀꯟꯇ꯭ꯔꯣꯜꯗ ꯂꯩꯌꯣꯌꯨ
ꯍꯥꯏꯔꯤꯅꯤ ꯅꯍꯥꯟꯒꯤꯗꯣ ꯃꯦꯗꯤꯗꯣ ꯃꯅꯨꯡꯗ ꯂꯥꯏꯅꯔ ꯂꯥꯏꯅꯤꯡ ꯂꯥꯏꯅꯤꯡ ꯍꯥꯞꯇ꯭ꯔꯗꯤ ꯌꯥꯔꯣꯏꯉꯣ ꯌꯥꯝ ꯄꯥꯏꯌꯦ ꯄꯥꯝꯗꯤ ꯄꯥꯝꯃꯦ ꯑꯃꯨꯕꯗꯤ ꯄꯥꯝꯗ꯭ꯔꯦ
ꯑꯃꯨꯕ ꯅꯠꯇꯕ ꯌꯥꯎꯕꯅꯦ ꯅꯪ ꯌꯦꯂꯣꯗꯤ ꯌꯥꯎꯗꯦꯅꯦ ꯌꯦꯂꯣ ꯐꯖꯕꯤ
ꯄꯔꯄꯜꯖꯦ
ꯀꯩꯅꯣ ꯍꯤꯜꯁ ꯐꯖꯕ ꯌꯥꯎꯋꯦꯅ ꯅꯪꯅ ꯊꯥꯔꯛꯄ ꯀꯩꯅꯣꯒꯤ ꯑ ꯕ꯭ꯔꯥꯟꯁꯦ ꯀ꯭ꯔꯣꯁꯤꯌꯥ ꯍꯥꯏꯕꯁꯦ ꯀ꯭ꯔꯣꯁꯤꯀꯥ ꯍꯥꯏꯕꯁꯦ
ꯄ꯭ꯔꯣꯁꯇꯤꯀꯥꯔꯥ ꯀ꯭ꯔꯣꯁꯤꯌꯥꯔꯥ ꯈꯪꯗꯦ ꯑꯩꯁꯨ
ꯐꯨꯠꯕꯣꯜ ꯌꯦꯡꯃꯟꯗꯅ ꯀ꯭ꯔꯣꯁꯤꯌꯥꯒ ꯍꯥꯏꯖꯟꯕꯗꯣ ꯑꯩꯅ
ꯎꯝ ꯎꯝ ꯑꯩ ꯁꯤ ꯑꯗꯨꯅꯦ ꯍꯥꯏꯁꯦ ꯍꯦꯛ ꯍꯥꯏꯕꯒ
ꯑꯩꯒꯤꯁꯦ ꯃꯥꯡꯍꯜꯂꯕꯗꯤ ꯃꯥꯀꯣ ꯌꯥꯔꯣꯏꯗꯕꯅꯤꯀꯣ ꯑꯩꯗꯤ
ꯄꯩꯁꯥ ꯊꯧꯕ ꯂꯥꯛꯀꯦꯔꯥ
ꯎꯝ ꯂꯥꯛꯀ ꯅꯤ ꯑꯩꯅ
ꯃꯨꯋꯥꯅ ꯑꯩ ꯅꯍꯥꯟ ꯂꯥꯐꯤꯡ ꯆꯥꯏꯌꯦ ꯑꯁꯤ ꯇꯤꯑꯦꯟ ꯊꯣꯛꯆꯣꯝꯗ ꯍꯥꯎꯇꯦ ꯂꯥꯐꯤꯡ
ꯃꯣꯏꯗꯨ ꯃꯁꯛꯅ ꯍꯦꯟꯅ ꯐꯖꯕ ꯃꯥꯜꯂꯦꯀꯣ
ꯈꯪꯗꯦ ꯐꯨꯗꯤꯁꯇꯩ ꯍꯦꯟꯕ ꯂꯩꯇꯦꯗ ꯑꯈꯣꯏꯗꯤ ꯆꯥꯕꯁꯦ
ꯂꯩ ꯑꯁ ꯐꯗꯤꯁꯇꯨꯕꯨ ꯃꯤꯁ ꯇꯧꯋꯤꯅꯦ ꯆꯥꯗꯣ ꯊꯛꯅꯤꯡꯉꯤꯅꯦ ꯐꯨꯗꯤꯁꯀꯤ ꯆꯥꯗꯣ ꯊꯛꯅꯤꯡꯉꯤꯅꯦꯍꯦ
ꯑꯩ ꯃꯣꯃꯣ ꯁꯤꯛꯀꯤꯃꯤꯁ ꯃꯣꯃꯣ ꯆꯥꯅꯤꯡꯉꯦ
ꯑꯩꯅ ꯅꯍꯥꯟ ꯀꯛꯆꯤꯡ ꯂꯝꯈꯥꯏꯗꯩ ꯃꯣꯃꯣ ꯂꯩꯔꯨꯔ ꯆꯥꯔꯒ ꯍꯥꯎꯇ ꯗꯝꯅ ꯑꯩ ꯁꯤꯒꯦ ꯇꯧꯋꯦꯅ
ꯑꯁ ꯍꯥꯎꯇ꯭ꯔꯗꯤ ꯍꯥꯎꯇꯦꯀꯣ ꯃꯣꯃꯣꯁꯤꯁꯨ ꯄꯥꯝꯃꯨꯏ ꯄꯩꯁꯥ
ꯁꯣꯁ ꯀꯥꯗꯨꯅ ꯃꯔꯣꯜꯃꯥ ꯍꯥꯎꯇ꯭ꯔꯤꯕ
ꯎꯝ ꯈꯪꯗꯦꯗ
ꯈꯪꯗꯦ ꯈꯪꯗꯦ ꯎꯝ
ꯅꯪꯒꯤ ꯃꯥꯏꯊꯣꯡꯒꯤ ꯑꯣꯏꯗ
ꯎꯝ
ꯎꯝ
ꯉꯁꯤꯅꯦ ꯑꯩꯅꯅꯦ ꯍꯥꯎꯗ꯭ꯔꯣꯝꯃꯤꯀꯣ ꯑꯩꯗꯤ
ꯩ ꯅꯣꯏ ꯍꯧꯗꯣꯡꯗꯣ ꯂꯩꯔꯤꯕ
ꯑꯗꯨꯝ ꯂꯩ
ꯀꯩꯗꯧꯔꯤ ꯃꯥꯗꯤ ꯑꯗꯨꯅꯦ ꯍꯥꯏꯁꯦ
ꯋꯥꯏ
ꯆꯥꯎꯔꯛꯀꯗꯣꯏꯅꯦ ꯍꯣꯏꯌꯦ ꯍꯣꯏꯌꯦ ꯎꯝ
ꯍꯧꯗꯣꯡꯗꯣ ꯀꯩꯗꯧꯔꯤꯅꯣꯕ
ꯍꯧꯗꯣꯡ ꯃꯄꯥꯟ ꯂꯩ
ꯀꯧꯁꯤꯜꯂꯣ ꯐꯨꯔꯒ ꯇꯥꯟꯊꯣꯛꯄꯗꯨꯒ
ꯇꯧꯔꯒꯦ ꯏꯁ ꯑꯩ ꯍꯧꯗꯣꯡ ꯂꯨꯅ ꯇꯧꯒꯦ
ꯑꯉꯥꯡꯗꯣ ꯉꯟꯇꯥꯅ ꯇꯨꯝꯕ꯭ꯔꯥ ꯉꯥꯟꯊꯣꯏ
ꯀꯔꯥꯏꯗꯩ ꯉꯥꯟꯇꯥꯅꯅꯣ ꯍꯧꯖꯤꯛꯀꯥꯟ ꯁꯨꯝ ꯁꯨꯝ ꯊꯦꯡꯒꯠꯂꯛ ꯁꯨꯝ ꯁꯨꯝ ꯊꯦꯡꯒꯠꯂꯛ ꯐꯃꯨꯡꯗꯨꯗ ꯗꯣ ꯑꯩꯅ ꯊꯥꯔꯛꯏ ꯚꯤꯗꯤꯑꯣꯗꯣ ꯈꯪꯉꯤꯗꯅ
ꯐꯔꯦ ꯈꯪꯕ꯭ꯔꯥ ꯊꯦꯡꯅ ꯍꯧꯒꯠꯂꯤꯗꯣ ꯐꯔꯝꯅꯦ
ꯎꯝ
ꯎꯝ ꯎꯝ
ꯍꯥꯎ
ꯑꯩꯍꯥ ꯅꯣꯛ ꯅꯤꯉꯦ ꯃꯌꯥꯝꯁꯦ ꯀꯣꯛꯀ ꯉꯥꯎꯋꯦꯀꯣ
ꯈꯣꯏꯕꯥ ꯍꯥꯟꯅ ꯆꯥꯔꯒ ꯈꯣꯏꯃꯨꯛ ꯆꯥꯔꯅꯤ ꯆꯥꯛꯁꯦ
ꯀꯩꯒꯤꯅꯣ
ꯑꯉꯥꯡ ꯂꯧꯗꯣꯏꯅꯦ ꯑꯉꯥꯡ ꯏ ꯆꯔ ꯅꯥꯏꯅꯕꯤ
ꯇꯔꯅꯥꯥꯏꯅꯕꯤꯗꯣ꯫
ꯎꯝ
ꯈꯥꯕ ꯀ꯭ꯂꯥꯁ ꯆꯠꯅꯤꯡꯗ꯭ꯔꯦ
ꯆꯠꯂꯨꯅꯨ ꯀꯩꯗꯧꯋꯦ ꯇꯨꯝꯕ ꯂꯩꯊꯣꯛ ꯑꯩꯁꯨ ꯅꯨꯡꯊꯤꯜ ꯇꯨꯝꯗꯣꯏꯅꯦ ꯉꯁꯤꯗꯤ
ꯍꯥꯠꯈ꯭ꯔꯅꯤꯅꯦ ꯑꯩꯁꯨ ꯆꯠꯇ꯭ꯔꯗꯤ
ꯎꯝ ꯔꯣꯕꯤꯅꯥꯗꯨꯁꯨ ꯉꯔꯥꯡ ꯑꯍꯤꯡꯗ ꯃꯤꯁꯦꯁ ꯊꯥꯔꯛꯑꯝꯃꯃꯦ ꯇꯨꯝꯃꯕꯣꯅ ꯑꯩꯅ ꯑꯩꯅ ꯇꯨꯝꯕꯒꯦꯅ ꯍꯥꯏꯈ꯭ꯔꯕ
ꯂꯣꯏꯁꯤꯟꯅꯤꯡꯕꯤꯗꯣ
ꯎꯝ ꯃꯥꯗꯣ ꯃꯥꯁꯨ ꯋꯥꯖꯔꯦꯕ
ꯃꯥꯁꯨ ꯑꯇꯩꯒꯗꯤ ꯁꯥꯟꯅꯔꯝꯃꯣꯏꯕ
ꯁꯥꯟꯅꯔꯝꯃꯣꯏ ꯑꯩꯅ ꯑꯁ ꯑꯩ ꯌꯥꯝꯗꯦꯅ ꯍꯥꯏꯕꯀꯣ ꯑꯗꯨꯒ ꯃꯥ ꯍꯥꯏꯅꯤ ꯅ ꯌꯗꯤ ꯑꯩꯅ ꯍꯦꯅ ꯐꯤꯕꯝ ꯁꯣꯛꯏꯅꯦ ꯑꯗꯩꯏ ꯃꯣꯏ ꯃꯅꯥꯎꯄꯤꯁꯨ ꯁꯦꯟꯗꯤ ꯁꯦꯟꯘꯤ ꯀꯧꯕꯅꯦ ꯃꯅꯥꯎꯄꯤꯗꯣ ꯑꯗꯨꯁꯨ ꯀꯩꯅꯣ ꯇꯧꯕꯅꯦꯕ ꯃꯥꯅ ꯑꯃꯨꯛꯀ ꯍꯦꯟꯅ ꯌꯥꯝꯗꯦ ꯑꯗꯨꯗꯨꯒꯤ ꯊꯥꯟꯅꯧꯅ ꯍꯥꯏ ꯄꯨꯅꯦꯕ ꯑꯗꯨꯒ ꯀꯩꯅꯣ ꯇꯧꯔꯦꯗꯅ ꯃꯥ ꯃꯣꯏ ꯕꯦꯠꯀꯤ ꯐꯥꯏꯅꯦꯜꯇꯤꯁꯤꯡꯒꯤ ꯌꯥꯝ ꯆꯤꯟ ꯕ ꯃꯇꯥꯡꯗ ꯑꯣꯏꯔꯦꯗꯅ ꯃꯣꯏꯖꯦ ꯍꯧꯖꯤꯛꯁꯦ ꯑꯗꯨ ꯅꯪꯖꯗ꯭ꯔꯦꯕ ꯃꯥꯗꯣ ꯃꯔꯛꯇꯨꯗ ꯆꯠꯄ ꯆꯠꯄꯒꯅꯦ ꯃꯥꯅ ꯇꯧꯔꯛ ꯇꯧꯖꯔꯛꯏꯖꯦ
ꯎꯝ ꯂꯣꯏꯔꯝꯃꯅꯤꯗ ꯍꯟꯗꯛ
ꯉꯁꯤꯅ ꯂꯣꯏꯔꯅꯤ ꯍꯥꯏꯌꯦ ꯃꯣꯏꯒꯤ ꯀꯝꯄ꯭ꯂꯤꯠ ꯂꯣꯏꯔꯅꯤ ꯍꯥꯏꯌꯦꯕ
ꯃꯥ ꯃꯈꯥ ꯇꯝꯃꯔꯣꯏ ꯂꯥꯏꯔꯤꯛ ꯇꯝꯕ ꯌꯥꯝ ꯋꯥꯔꯦꯌꯦ ꯑꯩꯅ ꯂꯥꯏꯔꯤꯛ ꯇꯝꯕꯗꯨꯅ ꯌꯥꯝ ꯍꯦꯟꯅ ꯐꯕꯅꯤ ꯀꯣꯟꯅ ꯍꯥꯏꯒꯤꯝꯅꯤ ꯎꯝ ꯂꯥꯏꯔꯤꯛ ꯇꯝꯕꯩ ꯃꯊꯥꯖꯦ
ꯂꯥꯏꯔꯤꯛ ꯇꯝꯕꯩ ꯃꯊꯥ ꯑꯣꯏꯅ ꯁꯥꯖꯔꯒꯦ ꯑꯩ ꯇꯝꯗꯕꯩ ꯃꯊꯥ ꯁꯥꯗꯣꯏ ꯁꯔꯨꯛ
ꯑꯩ ꯌꯨꯝꯗ ꯊꯥ ꯇꯔꯦꯠ ꯅꯤꯄꯥꯜ ꯂꯩꯔꯛꯄꯁꯤꯗ ꯑꯩ ꯒ꯭ꯌꯥꯟ ꯇꯥꯖꯔꯛꯂꯦ
ꯎꯝ
ꯏꯁꯥꯖꯦ ꯇꯧꯕꯝ ꯈꯪꯗꯦꯕꯩ ꯑꯃꯃꯨꯛ ꯄꯥꯝ ꯑꯃꯃꯨꯛ ꯄꯥꯝ ꯍꯥꯏꯗꯤ ꯋꯥꯈꯟꯗꯣ ꯃꯌꯥꯝ ꯈꯣꯛꯑꯦꯕ ꯎꯝ ꯂꯥꯏꯔꯤꯛ ꯇꯝꯃꯗꯤ ꯑꯃꯗꯨꯗꯪ ꯐꯣꯀꯁ ꯇꯧꯖꯩꯗꯅ ꯑꯩꯅ ꯇꯝꯃꯤꯕ ꯄꯣꯠꯇꯨ ꯈꯛꯇꯪ
ꯎꯝ ꯎꯝ ꯎꯝ ꯃꯥꯅꯦ ꯃꯥꯅꯦ
ꯅꯪ ꯑꯗꯨꯗꯤ ꯏꯕꯥꯅꯤ ꯐꯣꯟ ꯊꯝꯒ꯭ꯔꯀꯥꯟꯗ ꯆꯥꯛꯆꯥꯔ ꯇꯨꯗꯣꯏꯔꯣ
ꯎꯝ ꯆꯥꯛꯆꯥꯔꯅꯤ ꯅꯪꯁꯨ ꯎꯠꯇꯣꯏ ꯑꯣꯏꯔꯗꯤ ꯃꯇꯝ ꯇꯥꯁꯜꯂꯛꯑꯦ ꯆꯠꯂꯣꯏꯗꯣꯏ ꯑꯣꯏꯔꯒꯅ ꯍꯥꯏꯔꯛꯑꯝꯃꯣ
ꯍꯣꯏ ꯍꯥꯏꯔꯛꯀꯦ ꯆꯠꯅꯤ ꯆꯠꯂꯣꯏꯗꯣ ꯉꯁꯤ ꯀ꯭ꯂꯥꯁ ꯀꯩꯁꯨ ꯑꯅꯤꯔ ꯑꯃꯔ ꯒ꯭ꯌꯥꯟ ꯇꯥꯗꯦ
ꯎꯝ
ꯀꯔꯝꯕ ꯇꯥꯛꯇꯣꯏꯅꯣꯖꯨ ꯈꯪꯗꯦ ꯑꯃꯅ ꯑꯃ ꯂꯧ ꯑꯃ ꯑꯁ ꯒ꯭ꯌꯥꯟ ꯇꯥꯗꯦ ꯈꯪꯗꯦ
ꯑꯣꯖꯥꯕꯨ ꯑꯣꯖꯥ ꯅꯣꯏ ꯑꯣꯖꯥ ꯄꯨꯂꯞꯇꯨ ꯆꯪꯕ꯭ꯔꯥ
ꯈꯔ ꯆꯪꯉꯦ ꯆꯪꯗꯕ ꯈꯔꯖꯨ ꯌꯥꯎ ꯑꯗꯨꯝ ꯂꯣꯏ ꯆꯪꯕꯒꯨꯝꯕꯅꯤꯗ ꯑꯅꯤ ꯈꯛꯇꯪ ꯆꯪꯗꯦ ꯅꯍꯥꯟ ꯑꯩꯅ ꯑꯣꯖꯥꯏ ꯃꯃꯥꯡ ꯑꯦꯖꯥꯗ ꯎꯏꯁꯟ ꯑꯣꯖꯥꯅ ꯂꯥꯏꯔꯤꯛ ꯇꯥꯛꯏ ꯀꯥꯟꯗ ꯎꯏꯔꯨꯗꯅ ꯅꯪꯕꯣ ꯑꯗꯨꯗꯨꯒ ꯑꯣꯖꯥꯅ ꯃꯌꯥꯝꯒꯤ ꯂꯦꯞꯐꯝ ꯐꯝ ꯑ ꯃꯥꯅ ꯂꯥꯏꯔꯤꯛ ꯇꯥꯛꯑꯒ ꯐꯝꯕꯝ ꯃꯃꯥꯡꯗ ꯇꯦꯕꯜ ꯊꯝꯕꯗꯣ ꯆꯧ